ꯍꯜꯂꯣ
ꯍꯜꯂꯣ
ꯍ ꯍ ꯍꯂꯣ ꯍꯜꯂꯣ ꯇꯥꯕ꯭ꯔꯣ
꯭ꯔꯣꯇꯥ ꯍꯇꯥ
ꯀꯥꯏ ꯀꯥꯏꯅ ꯇꯧꯔꯤꯒꯦ
ꯇꯔꯤꯒꯦ ꯑꯗꯨꯝ ꯅꯨꯡꯉꯥꯏꯔꯤ ꯍꯥꯏꯇꯥꯔꯦ ꯅꯨꯡꯉꯥꯏꯇꯦ ꯍꯥꯏꯕꯗꯤ ꯌꯥꯗꯕꯅꯤꯅ ꯅꯪ ꯀꯃꯥꯏꯅ ꯇꯧꯔꯤꯒꯦ
ꯑꯩꯁꯨ ꯑꯩꯁꯨ ꯑꯗꯨꯝ ꯅꯨꯡꯉꯥꯏꯔꯤꯗꯨꯅꯤ ꯅꯣꯏ ꯅꯣꯏ ꯆꯩꯔꯥꯎꯗ꯭ꯔꯣ
ꯅꯣꯏ ꯆꯩꯔꯥꯎꯗ꯭ꯔꯣ ꯑꯩꯈꯣꯏꯒꯤꯁꯦ ꯀꯩꯅꯣ ꯃꯩꯇꯩꯒꯤꯗꯗꯤ ꯆꯩꯔꯥꯎꯔꯣꯏ ꯒꯧꯔꯒꯤꯗ ꯑꯣꯏꯅ ꯆꯠ ꯆꯩꯔꯥꯎꯔꯒꯦꯅ ꯉꯥꯏꯔꯤ ꯃꯊꯪꯗꯤ
ꯑꯩꯈꯣꯏꯗꯤ ꯉꯁꯤ ꯑꯗꯨꯝ ꯇꯧ
ꯑꯩꯈꯣꯏꯗꯤ ꯉꯁꯤ ꯑꯗꯨꯝ ꯇꯧꯊꯣꯛꯑꯦ ꯑꯩꯈꯣꯏꯗꯤ ꯑꯗꯨꯝ ꯃꯩꯇꯩꯒꯤꯗꯝ ꯇꯧꯊꯣꯛꯑꯦ ꯀꯩꯀꯩ ꯃꯊꯦꯜꯒꯤꯩꯅꯣ ꯇꯧꯒꯦ
ꯃꯁꯤ
ꯅꯪ ꯁꯤꯒꯤꯠꯇꯦ ꯑꯣꯛꯁꯗꯦ
ꯑꯗ ꯎꯠꯇꯤ ꯈꯂ
ꯆꯤꯡ ꯀꯥꯕꯒ ꯆꯠꯇꯦꯅ ꯌꯥꯔꯦ
ꯆꯁꯤꯡꯤꯡ ꯆꯤꯡ ꯀꯥꯕꯁꯦ ꯑꯃ ꯆꯩꯔꯥꯎ ꯆꯤꯡꯗꯣ ꯀꯥꯁꯦ ꯍꯥꯏꯕꯅꯤ ꯅꯪꯁꯨ ꯆꯠꯂꯨꯁꯤꯗꯅ
ꯌꯥꯏꯑꯌꯦ ꯊꯣꯛꯂꯛꯀꯦ ꯇ ꯀꯪꯒꯁꯗꯅ ꯀ ꯍꯔꯃꯦ ꯀꯥꯏ ꯀꯥꯏ ꯆꯂꯨ ꯁꯦꯕꯥ ꯊꯥꯡꯃꯩꯕꯟꯒꯤꯗꯣ ꯀꯥꯁꯤꯅꯣ ꯀꯥꯏ ꯀꯥꯁꯤꯒꯦ
ꯍ
ꯊꯥꯡꯃꯩꯕꯟꯒꯤꯗ ꯑꯗꯨꯝ ꯀꯥꯔꯁꯤ
ꯊꯥꯡꯃꯩꯄꯟꯒꯤꯗꯣ ꯑꯗꯨꯝ ꯀꯥꯔꯁꯦꯦ ꯑꯗꯨꯒ ꯑꯆꯥꯄꯣꯠ ꯀꯩꯅꯣꯝ ꯆꯥꯔꯨꯕ꯭ꯔꯕ꯫ ꯀꯨꯝꯃꯥꯑꯒ ꯍꯣꯏ ꯑꯗꯨꯃꯥꯏ ꯇꯧꯔꯒ꯫
ꯑꯩꯈꯣꯏꯒꯤ ꯂꯥꯏ꯫
ꯑꯁ ꯊꯥꯏꯅ ꯑꯩꯈꯣꯏꯅ ꯌꯥꯎꯁꯪꯗꯒ ꯀꯣꯏ ꯆꯠꯈꯤꯕꯗ ꯅꯨꯡꯉꯥꯏꯕꯅꯤ꯫
ꯑꯦ ꯍꯥꯏꯔꯒ ꯫
ꯍꯥꯏꯔꯒ ꯍꯟꯗꯛ ꯌꯥꯎꯁꯪꯗꯤ ꯄꯨꯟꯁꯤꯗꯅꯥ ꯄꯨꯟꯁꯤ ꯀꯥꯏ ꯀꯥꯏ ꯆꯠꯁ ꯌꯥꯎꯁꯪꯁꯤꯕꯣ꯫ ꯍꯩꯔꯣꯛ ꯂꯣꯝꯒꯤꯗꯤꯁꯨ ꯑꯗꯨ ꯃꯩ ꯇꯥꯏꯑ ꯍꯥꯏꯅꯦ ꯍꯟꯗꯛꯇꯤ꯫ ꯌꯥꯎꯁꯥꯡꯁꯦ ꯍꯩꯔꯣꯛ ꯂꯣꯝꯗꯁꯨ ꯆꯠꯂꯨꯁꯤ꯫ ꯎꯝ ꯀꯛꯆꯤꯡꯗꯤ ꯍꯥꯟꯅꯗꯒꯤ ꯀꯛꯆꯤꯡꯂꯣꯝꯗ ꯆꯠꯁꯦ ꯅꯩ ꯂꯩꯔꯦ꯫
ꯑꯗꯨꯅꯦ ꯍꯥꯏꯁꯦ꯫
ꯎꯝ ꯎꯝ ꯑꯗꯣ ꯅꯪ ꯄꯨꯜꯂꯤꯒꯤ꯫ ꯑꯗꯨꯝ ꯑꯈꯣꯏ ꯈꯔ ꯄꯨꯜꯂꯤ ꯑꯌꯥꯝꯕꯗꯤ ꯀꯌꯥ꯫ ꯄꯨꯟꯗ꯭ꯔꯦꯗ ꯃꯥꯏ ꯃꯥꯏ ꯊꯕꯛ ꯆꯤꯟꯅꯕ ꯈꯣꯠꯅꯕ ꯇꯧꯕꯅꯤꯅꯀꯣ꯫
ꯑꯩꯁꯨ ꯀꯌꯥ ꯄꯥꯎ ꯐꯥꯎꯅꯗ꯭ꯔꯦꯗ ꯍꯥꯏꯅꯤ ꯃꯌꯥꯝ꯫
ꯈꯔ꯫ ꯀꯩꯅꯣ ꯇꯧꯅꯔꯒ ꯄꯥꯎ ꯐꯥꯎꯅꯔꯒ ꯀꯩꯅꯣ ꯇꯧ ꯇꯔꯦ꯫ ꯑꯗꯣ ꯉꯁꯤꯒꯤꯗꯤ ꯀꯅꯥ ꯀꯅꯥ ꯆꯠꯇꯣꯏꯅꯣ꯫
ꯉꯁꯤꯒꯤꯁꯦ ꯑꯩꯈꯣꯏ ꯑꯍꯨꯝ ꯆꯠꯇꯣꯏꯅꯦ꯫
ꯑꯦ꯫
ꯅꯪꯁꯨ꯫
ꯑꯗꯨ ꯌꯥꯏ ꯀꯥꯅ ꯀꯥꯅ ꯍꯥꯞꯄꯛ ꯇꯣꯏꯅꯣ꯫
ꯑꯩ ꯏꯊꯟꯗ ꯁꯣꯟꯗꯒꯤ ꯂꯥꯛꯄꯗꯨꯗꯤ ꯐꯔꯛ ꯇꯥꯗꯧ ꯃꯥꯜꯂꯦ ꯑꯗꯨꯅ ꯑꯃꯒ ꯂꯥꯛꯑꯒꯦ ꯑꯩꯈꯣꯏ ꯑꯅꯤ꯫ ꯂꯥꯛꯑꯣ ꯂꯥꯛꯑꯣ ꯑꯗꯨꯒ ꯑ ꯑꯥ ꯃꯇꯣꯟ ꯌꯧꯔꯁꯦ ꯉꯁꯤꯗꯤ꯫ ꯌꯥꯏ ꯑꯁ ꯃꯤꯗꯤ ꯈꯔꯗꯤ ꯆꯤꯟꯗꯧ ꯃꯥꯜꯂꯦ ꯉꯁꯤ꯫
ꯊꯦꯡꯉꯁꯨ ꯀꯩꯗꯧꯋꯦꯒꯦ꯫
ꯎꯝ꯫ ꯊꯥꯕꯜ ꯆꯣꯡꯕꯁꯦ ꯀꯩ ꯂꯝ ꯆꯠꯁꯦ ꯍꯥꯏꯅꯣ ꯍꯟꯗꯛꯀꯤꯁꯤꯗꯤ꯫ ꯊꯥꯕꯜ ꯆꯣꯡꯕ ꯈꯔ ꯂꯥꯛꯞꯅ ꯆꯂꯨꯁꯤꯗ ꯀꯩꯅꯣ ꯌꯥꯏ꯫ ꯈꯔ ꯅꯨꯡꯉꯥꯏ ꯅꯨꯡꯉꯥꯏꯕ ꯃꯐꯝꯗ ꯆꯠꯁꯦ ꯍꯟꯗꯛꯇꯤ꯫ ꯌꯥꯏ ꯌꯥꯏ ꯑꯦ ꯑꯗꯨ ꯍꯥꯏꯔꯒ ꯑꯁ ꯗꯨꯔꯒꯥ ꯄꯨꯖꯥꯒ ꯗꯤꯋꯥꯂꯤꯒꯗꯨꯁꯨ ꯅꯨꯡꯉꯥꯏꯕꯅꯤꯅꯦ꯫ ꯑꯗꯨ ꯗꯨꯒꯥꯄꯨꯖꯥꯗꯣ꯫ ꯗꯣꯏꯔꯣ ꯅꯣꯏ ꯗꯨꯔꯒꯥꯄꯨꯖꯥ ꯍꯟꯗꯛꯀꯤꯗꯤ ꯇꯧꯗꯧ ꯃꯥꯟꯗ꯭ꯔꯦ ꯅꯣꯏꯗꯤ꯫꯫
ꯑꯩꯁꯨ꯫
ꯑꯩꯁꯨ ꯇꯝꯕ ꯉꯝꯗꯍꯦ꯫ ꯎ ꯗꯤꯋꯥꯂꯤꯅꯕꯨ ꯍꯦꯟꯅ ꯅꯨꯡꯉꯥꯏꯇꯅ ꯃꯩ ꯌꯦꯡ ꯆꯠꯄ ꯈꯣꯠꯄꯅ꯫
ꯍꯟꯗꯛꯀꯤ ꯗꯤꯋꯥꯂꯤꯗꯨꯗꯤ ꯅꯣꯏ ꯅꯣꯏ ꯈꯪꯅꯕ ꯀꯣꯏꯔꯨꯗꯨꯏ ꯑꯣꯏꯔꯝꯅꯤ꯫
ꯎꯝ ꯍꯟꯗꯛ ꯗꯤꯋꯥꯂꯤꯁꯨ ꯀꯔꯝ ꯀꯥꯟꯗꯒ ꯇꯥꯖꯥꯥꯟꯅꯣ꯫
ꯈꯪꯗꯦꯗ꯫
ꯆꯩꯔꯥꯎꯕ
ꯆꯩꯔꯥꯎ
ꯆꯩꯔꯥꯎꯕꯒꯤ ꯑ ꯑ ꯃꯣꯏꯒꯤ ꯃꯊꯦꯜ꯫ ꯄꯤꯅꯕ ꯌꯥꯗꯦ ꯄꯤꯅꯕ ꯌꯥꯔꯝꯃꯗꯤ ꯈꯪꯒꯗꯕꯅꯦ ꯉꯁꯤ ꯆꯤꯟꯖꯥꯡ ꯊꯤ ꯍꯥꯎꯋꯦ ꯎꯝ꯫
ꯑꯗꯨꯝ ꯆꯩꯔꯥꯎꯕꯗꯤ ꯌꯥꯔꯝꯅꯤꯗ ꯍꯤꯟꯖꯥꯡ ꯂꯥꯟꯅꯕꯗꯤ꯫ ꯌꯥꯏ ꯍꯦ ꯆꯩꯔꯥꯎꯕꯗꯤ꯫
ꯆꯨꯝꯃꯦ
ꯆꯨꯝꯃꯦ ꯆꯩꯔꯥꯎꯕꯗꯤ ꯌꯥꯏ ꯑ ꯑ ꯑꯗꯣ ꯈꯪꯗꯦꯗ ꯂꯝ ꯂꯥꯞꯄꯅꯦꯅ ꯎꯝ ꯗꯨꯕꯨꯗꯤ ꯁꯨꯃꯥꯏꯅ ꯐꯣꯟ ꯇꯧꯔꯁ ꯍꯥꯏꯅꯔꯦ ꯑꯗꯨꯅꯤ ꯎꯝ ꯎꯁ ꯑꯗꯨ ꯀꯩꯅꯣꯖꯨ ꯈ꯭ꯔꯤꯁꯃꯥꯁꯁꯨ ꯂꯥꯛꯑꯗꯤꯀꯣ ꯆꯤꯡꯂꯣꯝꯗ ꯑꯣꯏꯅ ꯆꯠꯂꯒ ꯌꯥꯎꯔꯨꯕ ꯌꯥꯕꯖꯠꯅꯤ ꯎꯝ ꯆꯤꯡꯗ ꯈ꯭ꯔꯤꯁꯃꯥꯁ ꯌꯥꯎꯕꯅ ꯍꯦꯟꯅ ꯅꯨꯡꯉꯥꯏ ꯍꯦꯂꯦꯕ
ꯑꯗꯨꯏꯅꯤ ꯈꯜꯂꯤꯕꯁꯦ ꯈ꯭ꯔꯤꯁꯃꯥꯁ ꯀꯨꯝꯕ ꯑꯗꯨꯅ ꯃꯤꯒꯤ ꯃꯤꯒꯤꯅ ꯅꯨꯡꯉꯥꯏꯔꯦꯗꯨꯅꯤ
ꯃꯅꯤꯄꯨꯔꯒꯤ ꯀꯨꯝꯍꯩ ꯍꯔꯥꯎꯖꯤꯗꯤ ꯑꯗꯨꯝ ꯅꯨꯡꯉꯥꯏꯗ ꯂꯣꯏꯅ ꯃꯈꯟ ꯃꯈꯟꯅꯤ ꯑꯗꯨꯕꯨꯗꯤ ꯀꯨꯝꯃꯩ ꯍꯔꯥꯎꯒꯤ ꯂꯝꯅꯤ ꯀꯩꯅꯣ ꯎꯝ ꯊꯥ ꯈꯨꯗꯤꯡꯒꯤ ꯀꯨꯝꯍꯩ ꯍꯔꯥꯎꯕꯨ ꯂꯩꯔꯝꯗꯧ ꯃꯥꯜꯂꯤꯅꯦ ꯑꯩꯈꯣꯏ
ꯑꯗꯣ ꯍꯟꯗꯛꯀꯤ ꯌꯥꯎꯁꯪꯖꯦ ꯑ ꯅꯪꯁꯨ ꯅꯃꯥꯟꯅꯕ ꯑꯈꯣꯏ ꯊꯥꯏꯅ ꯄꯨꯟꯒꯤꯕ ꯃꯌꯥꯝꯗꯣ ꯄꯥꯎ ꯐꯥꯎꯅꯔꯛꯑꯣ ꯍꯣꯏ ꯌꯦꯡ ꯑꯈꯣꯏ ꯄꯨꯂꯞ ꯑꯃꯨꯛꯇꯪ ꯄꯟꯖꯦꯕ ꯎꯝ ꯆꯥꯛ ꯆꯔꯥ ꯑꯃꯖꯨ ꯆꯥ ꯌꯥꯝꯅꯦ ꯌꯥꯎꯁꯪ ꯃꯅꯨꯡꯗ ꯁꯨꯇꯤ ꯂꯩꯅꯔꯤꯉꯩꯗ ꯌꯥ ꯌꯥꯏꯑꯦ ꯑꯗꯨꯃꯥꯏꯟ ꯇꯧꯔꯒ ꯆꯥꯛꯇꯨꯝꯃ ꯆꯥꯔꯕꯀꯣ ꯑꯌꯨꯛꯇꯅꯀꯣ ꯈꯔ ꯃꯊꯦꯟ ꯁꯨꯅ ꯆꯥꯖꯦ ꯎꯝ ꯌꯥꯏ ꯎꯝ ꯊꯕꯟꯒꯗꯤ ꯊꯦꯡ ꯊꯦꯡ ꯀꯩꯅꯣ ꯇꯧꯗ꯭ꯔꯕꯅꯤꯗ ꯍꯧꯖꯤꯛꯀꯥꯟꯗꯤ ꯏꯔꯥꯡꯖꯤꯅꯀꯣ ꯉꯟꯇꯥ ꯉꯟꯇꯥ ꯂꯣꯏꯁꯟꯅꯔꯠꯀꯦ ꯍꯥꯏꯅꯦꯕ ꯑꯗꯨꯝ ꯑꯗꯨꯏ ꯇꯥꯔꯖꯨ ꯂꯝ ꯁꯥꯡ ꯁꯥꯡꯅ ꯂꯥꯞ ꯂꯥꯞꯅ ꯆꯠꯂꯒ ꯀꯣ ꯎꯝ ꯅꯣꯡꯉꯥꯜꯂ ꯍꯟꯖꯜꯂ ꯂꯣꯏꯔꯦ ꯀꯩꯅꯣ ꯀꯣꯏꯊꯣꯛꯎꯔꯒ ꯃꯈꯟ ꯃꯈꯟ ꯂꯝ ꯂꯝꯒꯤ
ꯑꯗꯨꯅꯦ ꯍꯥꯏꯖꯦ ꯈꯔ ꯂꯝ ꯂꯝꯒꯩꯗꯣ ꯂꯣꯏꯅ ꯂꯣꯏꯅ ꯀꯣꯏꯊꯣꯛꯎꯔꯒ ꯍꯟꯖꯜꯂ ꯂꯣꯏꯔꯦ
ꯃꯦꯂꯥꯒꯖꯨ ꯈꯔ ꯇꯣꯏꯔꯛꯑꯅꯤꯅꯦ ꯍꯟꯗꯛꯇꯤ ꯏꯔꯥꯡ ꯈꯔ
ꯃꯦꯂꯥꯖꯨ ꯆꯠꯂꯨ ꯌꯥꯖꯥꯠꯅꯤꯅꯦ
ꯃꯦꯂꯥꯗꯤ ꯄꯣꯠ ꯇꯥꯡꯃꯟꯕꯗꯨꯗꯀꯣ ꯃꯣꯏꯒꯤꯗꯣ ꯀꯩ ꯅꯣꯏꯗꯣ ꯀꯩꯅꯣ ꯄꯩꯁꯥ ꯊꯤꯔꯒ ꯐꯝꯃꯤꯅꯤꯅꯦ ꯑꯗꯨꯒꯤ ꯈꯔ ꯂꯧꯈꯠꯄꯗꯤ ꯑꯣꯏꯔꯝꯒꯅꯤꯕ ꯍꯣꯏ ꯑꯗꯨꯕꯨꯗꯤ ꯆꯨꯝꯕ ꯅꯧꯅ ꯍꯧꯔꯛꯏꯕ ꯀꯩꯅꯣꯁꯤꯡꯁꯤꯖꯨ ꯃꯐꯝ ꯑꯃ ꯄꯤꯕꯤꯅꯤꯅ ꯄꯣꯠ ꯌꯣꯟꯐꯝꯒꯤ ꯑꯣꯏꯅ ꯑꯗꯣ ꯃꯣꯏꯅ ꯀꯥ ꯍꯦꯟꯅ ꯍꯦꯟꯅ ꯂꯧꯕꯁꯤꯗꯅꯤꯁꯦ ꯎꯝ ꯑꯗꯨꯗ ꯃꯣꯏꯅ ꯈꯨꯗꯣꯡ ꯆꯥꯕ ꯂꯧ ꯂꯩꯔꯦꯕ ꯃꯥꯅꯤ ꯈꯨꯗꯣꯡꯆꯥꯥꯕ ꯂꯧꯕ ꯍꯩꯕ ꯌꯥꯝ ꯂꯩꯔꯦꯗ ꯍꯧꯖꯤꯛꯀꯥꯟꯗꯤ
ꯑꯗꯨꯅꯤꯅꯦꯍꯦ ꯍꯤꯡꯅꯕꯩ ꯂꯥꯟꯐꯝꯇ ꯍꯥꯏꯖꯦ
ꯅꯣꯏꯗꯤ ꯆꯩꯔꯥꯎꯕꯒꯤ ꯅꯤꯉꯣꯜꯁꯤꯡꯅꯒ ꯄꯣꯠꯆꯩꯒ ꯊꯤꯜꯂꯛꯇ꯭ꯔꯣ ꯉꯁꯤꯗꯤ
ꯃꯣꯖꯥ ꯐꯨꯔꯤꯠ ꯑꯃ ꯐꯪꯉꯦ ꯍꯩꯁ ꯗꯥꯎ ꯌꯥꯏꯅꯦ ꯈꯪꯗꯦꯍꯦ ꯗꯥꯎ ꯌꯥꯏ ꯎꯝ ꯅꯣꯏꯒꯤꯗꯤ ꯀꯅꯥ ꯀꯅꯥꯅ ꯊꯤꯜꯂꯛꯀꯦ ꯑꯩꯈꯣꯏꯒꯤꯗꯤ ꯊꯤꯜꯂꯛꯇ꯭ꯔꯤ ꯒꯧꯔꯒꯤꯗ ꯑꯣꯏꯅ ꯊꯤꯜꯂꯛꯀꯗꯧ ꯃꯥꯥꯜꯂꯦ ꯒꯧꯔꯗ ꯂꯣꯏ ꯆꯠꯂ ꯃꯥꯜꯂꯦ ꯑꯗꯨꯗꯤ ꯎꯝ ꯑꯍꯟ ꯊꯥꯏꯅꯩ ꯑꯍꯜ ꯂꯃꯟꯁꯤꯡꯅ ꯄꯥꯝꯖꯔꯝꯕꯅꯤꯅ ꯑꯗꯨꯝ ꯆꯠꯂꯩ ꯍꯣꯏꯗ ꯑꯍꯜ ꯂꯃꯟ ꯇꯧꯔꯗꯤ ꯎꯝ ꯑꯗꯨꯅ ꯃꯣꯏ ꯃꯣꯏ ꯃꯣꯏ ꯃꯣꯏ ꯈꯪꯖꯕꯤꯗꯨꯏꯅꯤꯗ ꯑꯩꯈꯣꯏ ꯃꯇꯝꯗ ꯑꯃꯨꯛꯅ ꯑꯩꯈꯣꯏꯅ ꯄꯥꯝꯕ ꯂꯝꯕꯤꯗꯨꯗ ꯑꯃꯨꯛ ꯆꯠꯂ ꯂꯣꯏꯔꯦ
ꯑꯗꯨꯅꯤꯅꯦ ꯑꯑꯣꯟꯕ ꯍꯥꯏꯁꯦ
ꯑꯣ ꯍꯥꯏꯖ ꯊꯥꯏꯅ ꯀꯨꯝꯍꯩꯗꯤ ꯅꯪꯗꯤ ꯅꯨꯡꯉꯥꯏꯕꯅꯤꯗ ꯏꯔꯥꯡ ꯂꯩꯇ꯭ꯔꯤꯉꯩꯗ
ꯑ ꯑꯗꯨ ꯑꯗꯨ ꯅꯨꯡꯗꯤ ꯅꯨꯡꯉꯥꯏ
ꯑꯗꯨ ꯅꯪꯗꯤ ꯀꯩ ꯏꯟꯖꯥꯡ ꯆꯥꯔꯒꯦ ꯑꯩ ꯉꯁꯤꯒꯤꯗꯣ ꯍꯋꯥꯏ ꯊꯣꯡꯕ ꯑꯃꯒ ꯄꯥꯐꯣꯔ ꯑꯇꯥꯎꯕ ꯑꯃꯒ ꯆꯥꯏ ꯅꯪ ꯀꯩ ꯆꯥꯏ
ꯑꯩ ꯉꯁꯤ ꯆꯩꯔꯥꯎꯋꯦ ꯍꯥꯏꯔ
ꯇꯧꯔꯦ ꯍꯥꯏꯔ ꯀꯥꯎꯔꯥ ꯃꯥꯜꯂꯦ ꯑꯣꯏ ꯕꯥꯞ ꯑꯣꯏꯔꯨꯗꯔꯦ ꯑꯃꯨꯛ ꯀꯥꯎꯔꯨꯔꯦꯅꯦ ꯑꯗꯣ ꯍꯣꯔꯦꯟꯗꯣ ꯍꯣꯔꯦꯟ ꯄꯨꯡ ꯀꯌꯥ ꯋꯥꯏ ꯆꯠꯁꯦ ꯍꯥꯏꯅꯣ ꯀꯃꯥꯏ ꯇꯧꯕꯅꯣ ꯄꯨꯡ ꯃꯔꯤ ꯑꯗꯋꯥꯏꯗ ꯊꯣꯛꯅꯔ ꯑꯥꯁꯦ ꯍꯣꯏ ꯈꯤꯇꯪ ꯅꯨꯡꯁꯥ ꯆꯪꯉꯛꯄꯩ ꯇꯥꯏꯃꯤꯡ ꯑꯗꯨꯋꯥꯏꯒꯤꯗꯨꯗ ꯆꯠꯄꯅꯗꯤ ꯐꯗꯧ ꯃꯜꯂꯤ ꯑꯥ ꯑꯈꯣꯏ ꯍꯥꯟꯅ ꯉꯥꯏꯔꯝꯃꯣꯔꯥ ꯑꯗꯨꯃꯥꯏ ꯇꯧꯔꯁꯦ ꯀꯥꯏ ꯋꯥꯏ ꯊꯦꯡꯅꯖꯦ ꯍꯥꯏꯅꯣ
ꯑꯦ
ꯑꯦ ꯖꯒꯥꯗꯨꯕꯨꯗꯤ ꯑꯗꯨꯝ ꯀꯩꯅꯣ ꯈꯣꯏꯝ ꯃꯇꯝꯗꯨ ꯌꯧꯔꯀꯥꯟꯗ ꯑꯝ ꯍꯥꯏꯅꯔꯁꯦ ꯑꯩꯈꯣꯏ ꯄꯨꯟ ꯄꯨꯟ ꯗꯔ꯭ꯤꯗꯣ ꯄꯥꯎ ꯐꯥꯎꯅꯥꯔꯥ ꯑꯈꯣꯏ ꯄꯨꯂꯞ ꯍꯣꯏ ꯑꯈꯣꯏ ꯄꯨꯂꯞ ꯊꯦꯡꯅꯔꯒ ꯑꯗꯨꯃꯃꯥꯏ ꯇꯧꯔꯁꯦ ꯎꯝ ꯐꯔꯦ ꯐꯔꯦ ꯑꯩꯁꯨ ꯂꯣꯏꯁꯜꯂꯨꯈꯤꯒꯦ ꯑꯗꯨꯗꯤ ꯍꯣꯏ ꯑꯩꯁꯨ ꯂꯣꯏꯁꯟꯅꯕ ꯇꯧꯔꯝꯒꯦ ꯎꯝ ꯊꯝꯃꯣ ꯊꯝꯃꯣ
ꯊꯝꯃꯦ ꯊꯝꯃꯦ
ꯊꯝꯃꯦ ꯊꯝꯃꯦ